ꯇꯥꯔꯕꯣ ꯇꯥꯔꯦ
ꯑꯣ ꯇꯥꯔꯦ ꯇꯥꯔꯦ ꯑꯁ ꯃꯥꯢꯖꯤ ꯅꯦꯠꯋꯥꯛꯁꯦ ꯌꯥꯝ ꯅꯨꯡꯉꯥꯏꯇꯕꯖꯥꯠꯅꯦꯗꯀꯣ
ꯀꯩꯅꯣꯅ ꯍꯥꯏꯌꯦ ꯁꯨꯃꯥꯏ ꯇꯧꯕꯁꯦ ꯑꯈꯣꯏ ꯃꯤ ꯌꯥꯝꯕꯩꯅꯤ ꯍꯥꯏꯅ ꯍꯥꯏ
ꯑꯣ ꯃꯣꯏ ꯃꯤ ꯃꯌꯥꯝ ꯇꯧꯅꯔꯝꯒꯅꯤꯕ
ꯃꯥꯅꯦ ꯃꯥꯅꯦ ꯑꯗꯨꯒꯤ
ꯑꯥ ꯑꯁ ꯑꯈꯣꯏꯖꯨ ꯁꯤꯃꯅ ꯂꯣꯢꯔꯒ ꯍꯣꯔꯦꯟ ꯑꯃꯨꯛ ꯇꯧꯁꯤꯗꯀꯣ ꯍꯥꯏꯗꯤ ꯑ ꯑꯩꯖꯨ ꯑꯅꯤꯃꯨꯛꯇ ꯉꯥꯏꯕꯗꯨꯗꯤ ꯍꯣꯔꯦꯟ ꯑꯗꯨꯝ ꯍꯣꯔꯦꯟ ꯇꯧꯔꯛꯑꯁꯨ ꯍꯥꯏꯅ
ꯃꯥꯅꯦ ꯃꯥꯅꯦ
ꯕ꯭ꯔꯣꯒꯤꯗꯤ ꯀꯌꯥ ꯁꯨꯨꯔꯦ
ꯑꯩ ꯑꯩ ꯑꯩꯒꯤ ꯀꯨꯟ ꯀꯨꯟꯁꯨꯨꯔꯝꯒꯅꯤ
ꯑꯣ ꯌꯧꯗꯣꯔꯦꯅꯦ ꯑꯗꯨꯗꯤꯀꯣ
ꯑꯧ
ꯑꯁ ꯑꯩꯗꯤ ꯍꯣꯔꯦꯟ ꯂꯣꯏ ꯍꯣꯔꯦꯟ ꯂꯣꯏꯔꯅꯤ ꯑꯗꯣ ꯌꯥꯔꯤꯒꯩ ꯉꯁꯤ ꯂꯣꯏꯁꯜꯂꯣ ꯍꯌꯦꯡ ꯀꯩꯅꯣꯅꯦ ꯍꯥꯏꯕꯅꯦ
ꯃꯥꯅꯦ ꯃꯥꯅꯦ
ꯍꯌꯦꯡꯕꯣꯛꯇꯅꯤ ꯍꯥꯏꯕꯅꯤ ꯀꯩꯅꯣꯒꯤ ꯄꯩꯁꯥ ꯂꯧꯈꯤꯕ ꯃꯤꯗꯨꯗꯤ ꯂꯧꯊꯣꯛꯍꯧꯔꯣꯍꯦ ꯍꯥꯟꯅ
ꯑꯁ ꯑꯗꯨ ꯂꯧꯊꯣꯛꯇꯕ ꯌꯥꯔꯣꯏ
ꯑꯥ ꯑꯗꯨ ꯂꯧꯊꯣꯛꯇꯕ ꯌꯥꯔꯣꯢ ꯂꯧꯊꯣꯛꯇ꯭ꯔꯒꯗꯤ ꯄꯥꯝꯃꯨꯏꯅꯀꯣ ꯄꯩꯁꯥꯗꯣ ꯅꯪ ꯅꯪꯅ ꯐꯪꯉꯤ ꯄꯩꯁꯥꯗꯣ ꯑꯗꯨꯗ ꯑꯗꯨꯝ ꯇꯪꯈꯥꯏ ꯑꯃ ꯆꯠꯈ꯭ꯔꯅꯤ
ꯅꯥꯏꯟ ꯍꯟꯗ꯭ꯔꯦꯠ ꯑꯗꯨꯃꯥꯏꯅ ꯑꯍꯥꯟꯕ ꯆꯪꯉꯛꯄꯗꯣ ꯁꯤꯛꯁ ꯍꯟꯗ꯭ꯔꯦꯗ ꯃꯥꯅ ꯂꯧꯒꯗꯤ ꯊ꯭ꯔꯤ ꯍꯟꯗ꯭ꯔꯦꯗ ꯅꯪ ꯑꯗꯨꯀꯌ꯭ꯥꯝ ꯀꯣꯂ ꯋꯥꯔꯤ ꯋꯥꯅ ꯁꯥꯔꯒ ꯊꯔ꯭ꯤ ꯍꯟꯗꯔ꯭ꯦꯠꯀ ꯐꯪꯉꯥꯗꯤ ꯑꯩ ꯁꯨꯝ ꯁꯥꯕ ꯌꯥꯏꯗ ꯑꯩꯅ ꯑꯩꯅ ꯑꯗꯨꯝ ꯈꯪꯕꯗꯀꯣ ꯃꯣꯏ ꯄꯟꯕ ꯌꯥꯗꯦ ꯈꯣꯠꯇꯦ ꯍꯥꯔꯒꯁꯨ ꯄꯟꯕ ꯌꯥꯏ ꯀꯩꯝ ꯇꯧꯔꯝꯗ꯭ꯔꯦ ꯍꯥꯏꯗꯤ ꯅꯝꯕꯔꯗꯣ ꯑꯗꯨꯝ ꯐꯪꯉꯦꯕꯀꯣ
ꯑꯗꯣ ꯐꯪꯗꯦ ꯄꯩꯁꯥꯗꯣ ꯄꯤꯛꯀꯗ꯭ꯔꯥ ꯍꯥꯏꯅ ꯍꯥꯏꯕ ꯑꯗꯨꯏꯅꯤꯗ
ꯑꯥ
ꯄꯩꯁꯥꯗꯣ
ꯑꯣ
ꯄꯩꯁꯥꯗꯨ ꯄꯤꯛꯑꯗꯤ
ꯍꯣꯏꯅꯦ ꯄꯤꯛꯑꯗꯤ ꯀꯥꯟꯗꯦ
ꯑꯗꯨꯅꯤ ꯑꯗꯨꯒꯤ ꯃꯣꯏ ꯍꯥꯏꯁꯤ ꯌꯥꯔꯤꯃꯈꯩ ꯑꯗꯨ ꯄꯟꯒꯅꯨ ꯍꯥꯏ ꯃꯥꯜꯂꯦ ꯑꯗꯨ ꯑꯣꯏꯔꯝꯗꯧ ꯃꯥꯜꯂꯦ
ꯑꯥ ꯑꯣꯀꯦ ꯑꯁ ꯑꯩꯗꯤ ꯉꯁꯤꯁꯨ ꯑꯃꯨꯛ ꯍꯧꯖꯤꯛ ꯉꯍꯥꯛ ꯂꯩꯔ ꯑꯃꯨꯛ ꯆꯠꯂꯅꯤꯕ ꯗꯥ ꯑꯩꯈꯣꯏꯒꯤ ꯀꯣꯏꯕ ꯆꯠꯀꯅꯦꯕ
ꯎꯨꯝ
ꯑꯩꯈꯣꯏꯒꯤ ꯂꯝ ꯍꯥꯏ ꯌꯥꯗꯕꯅꯤꯅꯀꯣ
ꯎꯝ ꯎꯝ ꯎꯝ ꯎꯨ
ꯍꯣꯏ ꯑꯗꯨꯝ ꯑꯁ ꯑꯗꯨꯗꯩ ꯆꯠꯂꯅꯤ ꯑꯗꯣ ꯀꯩꯅꯣꯗꯤ ꯋꯥꯔꯜ ꯀꯞꯀꯗꯤ ꯌꯦꯡꯗꯔꯣ
ꯌꯦꯡ ꯌꯦꯡꯉꯤ ꯍꯨꯔꯦꯟꯁꯨ ꯌꯦꯡꯉꯅꯤ ꯍꯨꯗꯦꯟꯗꯤ ꯑꯩꯈꯣꯏ ꯑꯄꯨꯟꯕꯗ ꯑꯣꯏꯅ ꯇꯧꯔꯅꯤ ꯑꯆꯥꯎꯕ ꯀꯥꯞꯄꯒ ꯂꯩꯀꯥꯏꯗ
ꯑꯝ ꯑꯥ ꯃꯗꯨ ꯃꯗꯨ ꯑꯗꯨꯝ ꯑꯗꯨꯃꯥꯏꯅ ꯇꯧꯕ ꯅꯨꯡꯉꯥꯏꯕꯅꯦ
ꯃꯥꯅꯤ ꯑꯩꯈꯣꯏꯁꯤꯅ ꯑꯃꯨꯛꯀ ꯑꯦ ꯑꯉꯥꯡ ꯑꯩꯈꯣꯏ ꯑꯩꯈꯣꯏ ꯑꯩꯈꯣꯏꯒꯤ ꯀꯩ ꯍꯥꯏꯅꯤ ꯑꯩꯈꯣꯏꯒꯤ ꯑꯃ ꯂꯩꯕꯗꯣ ꯑꯩꯈꯣꯏꯒꯤ ꯎꯝ ꯌꯖꯨꯠꯁꯤꯡꯒꯤ ꯄꯩꯁꯥ ꯇꯥꯟꯕ ꯑꯗꯨꯒꯨꯝꯕ ꯑꯣꯏ
ꯑꯥ ꯑꯣ ꯑꯥ ꯇꯤꯛꯀꯦꯠꯀ ꯇꯧꯔ ꯀꯣ
ꯊꯤꯕ
ꯅꯨꯞ ꯅꯨꯉꯥꯏꯕꯅꯤ ꯑꯗꯨꯃꯥꯏꯅ ꯌꯦꯡꯕ ꯋꯥꯔꯜ ꯀꯞꯁꯤꯗꯤ ꯌꯨꯝꯗ ꯇꯨꯃꯤꯟ ꯇꯨꯃꯤꯟꯅ ꯌꯦꯡꯕꯗꯤ ꯅꯨꯡꯉꯥꯏꯇꯦꯗꯀꯣ
ꯃꯥꯟꯅꯦ ꯃꯥꯟꯅꯦ
ꯑꯗꯣ ꯍꯟꯗꯛꯀꯤ ꯇꯥꯏꯃꯤꯡꯗꯤ ꯏꯁꯣꯏ ꯁꯣꯏ ꯁꯣꯏꯔꯤꯌꯦ
ꯁꯣꯏꯕꯅꯤ
ꯅꯣꯡꯉꯥꯜꯂꯝꯗꯥꯏꯗ ꯈꯔ ꯊꯝꯃꯛꯀꯅꯤ
ꯍꯣꯏ ꯚꯥꯏꯁꯤꯗ ꯑꯃꯨꯛꯀ ꯀꯩꯅꯣꯗꯧ ꯃꯥꯟꯅꯔꯛꯇ꯭ꯔꯕꯅꯤꯅ ꯂꯝꯗꯣ
ꯍꯣꯏꯅꯦ ꯑꯗꯨꯕꯨꯗꯤ ꯇꯥꯏꯃꯤꯡꯁꯦ ꯐꯥꯔꯒ ꯑꯃ ꯏꯇꯥ ꯇꯥꯕ ꯅꯨꯡꯉꯥꯏꯅ ꯇꯨꯝꯊꯕ ꯃꯇꯝꯗꯗꯤ ꯑꯣꯏꯁꯜꯂꯝꯅꯤꯅ
ꯇꯥꯡꯅ
ꯈꯨꯔꯧ ꯊꯥꯡꯕ
ꯑꯗꯨꯅꯦ
ꯕ꯭ꯔꯣꯗꯤ ꯀꯔꯝꯕ ꯁꯄ꯭ꯔꯣꯠ ꯇꯧꯋꯦ
ꯑꯁ ꯈꯪꯗ꯭ꯔꯤꯗ ꯑꯗꯨ ꯑꯗꯨꯏꯗꯣ ꯒ꯭ꯌꯥꯟ ꯇꯥꯗ꯭ꯔꯦ ꯑꯩꯗꯤ ꯍꯥꯟꯅ ꯐꯥꯔꯟꯁꯖꯨ ꯀꯩꯅꯣ ꯑꯣꯏꯕꯅꯤꯅ ꯃꯣꯏ ꯂꯧꯍꯟꯅꯤꯡꯕꯅꯤ
ꯑꯣ
ꯍꯥꯟꯅ ꯂꯧꯗꯕꯒꯤ
ꯇꯧꯒꯗꯔꯥ
ꯃꯣꯏ ꯍꯟꯅ ꯍꯟꯅ ꯍꯥꯟꯅ ꯑꯍꯥꯝꯕ ꯂꯧꯒꯤꯗꯦꯗꯅ ꯃꯣꯏ ꯁꯤꯈꯤꯗꯅ ꯂꯩꯍꯧꯈꯤꯗꯅ
ꯎꯝ
ꯑꯣ ꯀꯩꯅꯣ ꯁꯥꯟꯅꯕꯗꯣ ꯂꯥꯁꯇ ꯁꯥꯟꯅꯕꯗꯣ ꯑꯗꯨꯗꯣ ꯑ ꯃꯣꯏꯅꯗꯤ ꯉꯝꯗꯧ ꯃꯥꯜꯂꯤꯀꯣ
ꯍꯟꯗꯛꯁꯤ ꯃꯣꯏꯗ ꯂꯧꯍꯟꯅꯤꯡꯕꯅꯤ
ꯍꯩꯁ ꯃꯣꯏꯗꯤ ꯌꯥꯝ ꯀꯜꯂꯤ
ꯀꯜꯂꯤ
ꯃꯣꯏꯅ ꯍꯨꯖꯤꯛ ꯂꯒꯥꯏꯒꯤ ꯈ꯭ꯋꯥꯏꯗꯩ ꯀꯟꯕ ꯇꯤꯝꯖ‌ꯦ ꯃꯣꯏꯅꯦꯕ ꯑꯩ ꯋꯥꯈꯜꯂꯣꯟꯗ
ꯉꯁꯤꯖꯨ ꯃꯣꯏꯟ ꯉꯝꯒꯅꯤꯗ
ꯉꯁꯤꯖꯨ ꯌꯥꯝ ꯀꯩꯅꯣꯗꯕꯨ ꯉꯝꯒꯅꯤ
ꯑꯥ ꯍꯣꯏ ꯉꯝꯒꯅꯤ ꯉꯝꯒꯅꯤ
ꯃꯣꯏꯖꯦ ꯀꯌꯤꯝ ꯀꯤꯗꯦꯕ ꯅꯍꯥꯟꯗꯩ ꯁꯥꯅꯔꯤꯅ‌ꯦ ꯃꯣꯏꯗꯤ ꯑ ꯕꯣꯜ ꯂꯩꯗꯤ ꯃꯃꯥꯡꯗ ꯑꯃꯥꯈꯛ ꯃꯣꯏꯒ ꯁꯥꯅꯒꯤꯕꯗꯒ ꯑꯃꯥ ꯃꯤ ꯑꯋꯥꯡ ꯕꯝ ꯌꯥꯎꯕꯗꯣ ꯃꯁꯝꯒ ꯁꯥꯡꯕ ꯃꯣꯏ ꯀꯤꯗ ꯀꯤꯗꯅꯒ ꯁꯥꯅꯒꯤꯗꯕꯅꯦꯕ ꯄꯣꯗ ꯄꯣꯊꯣꯛꯈꯤꯕꯅꯦꯕ ꯑꯥ ꯃꯁꯝ ꯁꯥꯡꯕ ꯃꯤ ꯑꯉꯧꯕ ꯁꯝ ꯑꯉꯧꯕ ꯑꯃꯥ ꯌꯥꯎꯕꯗꯣ ꯃꯣꯏꯒ ꯁꯥꯅꯕ ꯑꯗꯨ ꯃꯣꯏꯗꯤ ꯍꯨꯖꯤꯛ ꯑꯐꯪ ꯑꯐꯪꯕ ꯋꯥꯏꯔ ꯊꯦꯡꯅ ꯂꯥꯛꯏꯅꯦꯕ ꯃꯣꯏ ꯍꯨꯖꯤꯛ ꯀꯅꯥꯝ ꯀꯤꯗꯦꯕ
ꯃꯥꯟꯅꯦ ꯃꯥꯟꯅꯦ
ꯍꯧꯖꯤꯛ ꯍꯨꯖꯤꯛ ꯒꯦꯝ ꯑꯗꯤ ꯑꯗꯨꯃꯥꯏ ꯁꯥꯅꯒꯗꯝꯅꯤ
ꯃꯥꯟꯅꯤ ꯃꯥꯟꯅꯦ
ꯀꯤꯊꯨ ꯀꯤꯔꯨꯝ ꯇꯧꯔ ꯁꯅꯕꯗꯣ ꯐꯠꯇꯦ
ꯃꯥꯟꯅꯦ
ꯑꯗꯩ ꯃꯣꯒꯤ ꯍꯥꯏꯗꯤ ꯉꯥꯛꯊꯣꯛꯄꯗ ꯂꯩꯇꯦꯕ ꯃꯣꯏꯗꯤ ꯄꯨꯔꯥ ꯒꯣꯜ ꯆꯟꯕꯗꯗꯪꯅꯦ ꯃꯣꯏꯅ
ꯑꯗꯨꯅꯦ ꯃꯤ ꯃꯤꯗꯁꯨ ꯈꯟꯗꯦ ꯒ‌ꯣ ꯕꯣꯜꯗꯨ ꯅ‌ꯦ ꯃꯣꯏꯅ ꯈꯜꯂꯤꯖꯤꯅꯤ ꯅꯠꯇ꯭ꯔꯥ ꯒꯣꯜ ꯍꯥꯏꯗꯨꯗꯨꯅꯦ
ꯃ‌ꯣꯏꯒꯤ ꯑꯃꯥ ꯑꯅꯤ ꯆꯟꯈ꯭ꯔꯒ ꯑꯗꯨꯝ ꯉꯥꯛꯊꯣꯛꯑꯒ ꯂꯩꯕꯗꯣ
ꯃꯥꯟꯅꯦ ꯃꯥꯟꯅꯦ
ꯑꯗꯨꯖꯨ ꯈꯟꯗꯦ ꯃꯣꯏꯗꯤ ꯆꯜꯂꯒꯦꯗꯤ ꯇꯔꯦꯠ ꯅꯤꯄꯥꯟ ꯆꯜꯂꯁꯨ ꯆꯜꯂꯒꯦꯅ ꯍꯦꯛꯇ ꯆꯪꯉꯦꯕ
ꯃꯥꯟꯅꯦ ꯃꯥꯟꯅꯦ
ꯑ‌ꯦ ꯃꯁ ꯃꯣꯏ ꯈꯨꯁꯥꯅꯖ‌ꯦ ꯉꯁꯤ ꯃꯣꯏꯅ ꯑꯗꯨꯝ ꯂꯧꯅꯤꯗ ꯀꯜꯂꯦ ꯃꯣꯏꯁꯦ
ꯀꯜꯂꯦ ꯀꯜꯂꯦ
ꯅꯍꯥ ꯉꯥꯛꯇꯒ ꯑꯣꯏꯔꯦꯀꯣ ꯑꯍꯟꯖꯨ ꯑꯝꯇ ꯌꯥꯎꯗꯦ
ꯃꯥꯟꯅꯦ
ꯃꯣꯏ ꯐꯖꯩ ꯃꯣꯏꯒꯤ ꯇꯤꯝ
ꯌꯥꯏ ꯍꯨꯖꯤꯛꯀꯤ ꯑꯣꯏꯅꯗꯤ
ꯑꯥ ꯍꯨꯖꯤꯛ ꯑꯣꯏꯅꯗꯤ ꯌꯥꯏ ꯑꯁ ꯀꯩꯅꯣꯖꯦ ꯑꯥ ꯍꯥꯏꯕꯤꯌꯨ ꯍꯥꯏꯕꯤꯌꯨ꯫
ꯃꯣꯏ ꯆꯞ ꯃꯥꯟꯅꯩꯕ ꯂꯦꯡꯒꯥꯁꯦ꯫
ꯎꯝ ꯂꯦꯡꯒꯥꯁꯨ ꯆꯞ ꯃꯥꯟꯅꯩ ꯃꯣꯏꯁꯦ ꯃꯣꯏ ꯑꯃꯨꯕ ꯉꯛꯇ ꯅꯩꯔꯦ ꯍꯟꯗꯛꯇꯤ꯫
ꯃꯥꯅꯦ ꯃꯥꯅꯦ꯫
ꯑꯃꯨꯕꯒꯩꯅ ꯐꯖ ꯐꯖꯅ ꯁꯥꯟꯅꯈꯠꯂꯛꯏ꯫ ꯃꯃꯥꯡꯗꯁꯨ ꯃꯣꯏ ꯈꯤꯇꯪꯗꯅꯦ ꯄꯣꯒ꯭ꯔꯤ
ꯃꯥꯅꯦ꯫
ꯑꯗꯣ ꯃꯣꯏꯒ ꯁꯥꯟꯅꯕꯗ ꯉꯝꯈꯤꯕꯗꯨꯁꯨ ꯐꯖ ꯐꯖꯔꯤꯌꯦ ꯍꯟꯗꯛ꯫
ꯃꯥꯅꯦ꯫
ꯃꯣꯏꯁꯨ ꯍꯅꯨꯕ ꯑꯃ ꯌꯥꯎꯔꯤꯅꯀꯣ ꯃꯣꯏꯗ ꯁꯥꯟꯅꯕ꯫
ꯃꯥꯅꯦ ꯃꯥꯥꯅꯦ꯫
ꯃꯥ ꯐꯖꯅ ꯁꯥꯟꯅꯩꯌꯦꯕ꯫ ꯍꯅꯨꯕꯗꯨꯅ ꯐꯖ ꯐꯖ ꯁꯦꯝ ꯁꯦꯝꯗꯅ ꯂꯣꯏ ꯁꯥꯅꯩꯑꯦꯕ꯫
ꯎꯝ꯫
ꯃꯥꯁꯤ ꯕꯦꯔꯥꯅꯦ꯫
ꯐꯖꯗꯤ ꯐꯖꯩ ꯐ꯭ꯔꯥꯟꯁ ꯈꯣꯏꯒꯤ ꯐꯪꯕꯨ ꯐꯪꯑꯗꯤ ꯆꯥꯟꯗꯕ ꯌꯥꯗꯦ ꯍꯥꯏꯅꯀꯣ꯫ ꯆꯟꯗꯕ ꯌꯥꯗꯦ ꯍꯥꯏꯁꯦ ꯆꯟꯗꯕ ꯌꯥꯗꯦ ꯍꯥꯏꯔꯒ ꯃꯣꯏꯅ ꯃꯤ ꯄꯣꯡ ꯃꯤ ꯄꯣꯡꯀꯥꯎ ꯀꯥꯎꯕꯤꯗꯨ ꯅꯠꯇꯕ꯫
ꯑꯥ꯫
ꯃꯣꯏꯁꯦ ꯃꯤꯁꯨ ꯄꯥꯛ ꯁꯣꯛꯇꯦ ꯃꯣꯏ ꯁꯥꯟꯅꯕꯁꯦ ꯁꯨꯝ ꯌꯦꯡꯉꯒ ꯁꯣꯛꯇꯦ꯫ ꯑꯗꯨꯅꯦ꯫
ꯑꯗꯨꯅꯦ ꯑꯁꯦꯡꯕ ꯈꯨꯁꯥꯟꯅꯗꯤ꯫
ꯃꯥꯅꯦ꯫
ꯌꯥꯝ ꯐꯖꯅ ꯁꯥꯟꯅꯕꯅ ꯐꯩꯌꯦ꯫
ꯌꯦꯠꯁꯨꯨ ꯌꯦꯠꯅꯗꯦ꯫ ꯃꯤ ꯃꯤꯅ ꯁꯥꯎꯔꯒ ꯈꯣꯡ ꯅꯦꯠꯂꯁꯨ ꯀꯩꯝ ꯇꯧꯗꯦ ꯂꯟ ꯅꯣꯛꯂꯒ ꯂꯩꯕꯗꯣ ꯑꯗꯨꯃꯥꯏꯅ ꯌꯥꯝ
ꯃꯣꯏꯗꯤ ꯑ ꯀꯩꯅꯣꯗꯤ ꯑꯥ ꯃꯤꯈꯩꯗꯤ ꯑꯃꯨꯛ ꯑꯁ ꯈꯤꯇꯪ ꯁꯣꯏꯕꯗ ꯈꯤꯇꯪ ꯑ ꯄꯣꯕꯗꯀꯣ ꯍꯦꯛꯇ ꯃꯣꯏ ꯃꯣꯏꯒꯤ ꯑꯁꯣꯏꯕꯅꯤ ꯃꯣꯏꯒꯤ ꯑꯁꯣꯏꯕꯅꯤ ꯍꯦꯛꯇ ꯍꯥꯏꯕꯤꯌꯦꯕ꯫ ꯃꯣꯏꯗꯤ ꯑꯦ ꯃꯣꯏꯗꯤ ꯕꯦꯔꯥ ꯂꯩꯇꯦ꯫ ꯑꯩꯈꯣꯏ ꯁꯥꯟꯅꯤꯅ ꯁꯨꯝ ꯁꯥꯟꯅꯩꯌꯦ꯫
ꯎꯝ ꯃꯥꯅꯦ꯫
ꯌꯥꯝꯅ ꯀꯩꯅꯣ ꯇꯥꯏꯞꯇ ꯁꯥꯟꯅꯩꯌꯦ ꯊꯋꯥꯏ ꯆꯪꯉꯦ ꯃꯣꯏ ꯀꯩꯝ ꯃꯣꯏ ꯀꯩꯝ ꯄꯤꯗꯦ ꯅꯪ ꯃꯣꯏ ꯃꯤ ꯑꯅꯤ ꯃꯥꯏ ꯃꯤꯆꯪ ꯊꯣꯛꯁꯅꯨ ꯑꯩꯈꯣꯏ ꯁꯥꯟꯅꯐꯝ ꯊꯣꯛꯄ ꯁꯥꯟꯅꯅꯤ
ꯃꯣꯏ ꯏꯁꯥ ꯁꯥꯟꯅꯐꯝ ꯊꯣꯛꯄ꯫
ꯑꯥ ꯑꯥ ꯑꯗꯨꯝꯅ ꯁꯥꯅꯩꯌꯦ ꯑꯗꯨꯅ ꯃꯣꯏ ꯀꯩꯝ ꯀꯤꯗꯦ꯫
ꯑꯗ ꯑꯗꯨꯒꯤꯅꯦ ꯃꯣꯏ ꯑꯗꯨꯝ ꯉ-ꯉꯝꯂꯛꯏꯗꯣ꯫
ꯎꯝ ꯃꯣꯏ ꯀꯩꯝ ꯀꯤꯗꯦ ꯑ ꯅꯍꯥꯟ ꯑꯃ ꯁꯥꯟꯅꯈꯤꯕꯗꯨꯁꯨ ꯑ ꯑꯗꯨꯝ ꯃꯤꯆꯪ ꯆꯪꯉꯤꯒ ꯆꯪꯗꯦꯒ ꯌꯥꯝ ꯇꯧꯋꯤꯗꯅꯀꯣ꯫
ꯃꯣꯏ ꯃꯣꯏ ꯃꯔꯛꯇ ꯆꯦꯟꯕ ꯌꯥꯡꯕ ꯑꯐꯥꯎꯕ ꯑꯃ ꯌꯥꯎꯋꯤꯗꯅ꯫ ꯃꯉꯣꯟꯗꯒ ꯇꯧꯕꯗꯣ ꯌꯦꯡꯉꯣ ꯃꯅꯥꯛꯇꯒ ꯏꯜꯂꯒ ꯃꯥꯅ ꯅꯣꯡꯑꯒ ꯑꯗꯨꯝ ꯊꯩꯔꯥ ꯊꯩꯔꯥ ꯆꯠꯄꯗꯣ꯫ ꯈꯟꯗꯅ ꯀꯩꯝ ꯇꯧꯗꯦ ꯍꯥꯏꯕꯅꯤꯗ ꯃꯥꯒꯤ ꯁꯥꯟꯅꯐꯝ ꯊꯣꯛꯄꯗꯣ ꯃꯥꯅꯤ꯫
ꯑꯩ ꯈꯨꯂꯣꯟꯗ ꯑꯗꯨ ꯗꯥꯎꯗ ꯂꯩꯔꯦꯀꯣ ꯀꯩꯅꯣ ꯍꯥꯏꯁꯤꯗꯤ ꯏꯁꯣꯔꯅ ꯆꯥꯜꯂꯗꯤ ꯉꯝꯗꯣꯏꯅꯤ ꯑꯗꯨꯅ ꯆꯥꯟꯗ꯭ꯔꯒꯗꯤ ꯐꯅ ꯍꯩꯔꯁꯨ ꯄꯣꯕꯁꯨ ꯂꯩꯔꯤ ꯄꯣꯠꯅꯤ
ꯃꯥꯟꯅꯤ
ꯗꯥꯎ ꯂꯩꯇ꯭ꯔꯒꯗꯤ ꯃꯣꯏ ꯐꯖꯅꯗꯤ ꯁꯥꯟꯅꯩ ꯑꯗꯨ ꯉꯝꯕꯒꯤꯗꯤ ꯉꯝꯕꯁꯨ ꯑꯣꯏꯁꯅꯨꯗꯀꯣ
ꯃꯥꯅꯦ ꯃꯥ ꯉꯝꯗꯤ ꯉꯝꯕꯅꯦ
ꯁꯥꯒ ꯁꯥꯕꯅꯦ ꯑꯩꯖꯤꯗꯤ ꯁ꯭ꯋꯥꯏꯖꯦ ꯄꯨꯔꯥ ꯀꯩꯅꯣ ꯇꯧꯔꯦꯅꯦ ꯐꯖꯅ ꯁꯥꯏꯌꯦ ꯍꯟꯗꯛ ꯍꯧꯖꯤꯛꯇꯤ ꯅꯣꯡ ꯇꯥꯕ꯭ꯔꯥ ꯑꯗꯨꯝ
ꯍꯨꯖꯤꯛꯇꯤ ꯅꯨꯡꯁꯥ ꯑꯗꯨꯝ ꯁꯥꯔꯤ ꯑꯁ ꯅꯣꯡꯁꯦ ꯌꯥꯝ ꯇꯥꯡꯉꯦꯅꯦ
ꯎꯝ
ꯄꯨꯔꯥ ꯇꯥꯕꯁꯨ ꯅꯠꯇꯕ ꯂꯩꯈꯣꯝ ꯂꯩꯅꯥꯡ ꯊꯣꯛꯑꯒ ꯑꯁ ꯅꯨꯡꯉꯥꯏꯇ꯭ꯔꯦ ꯈꯪꯗꯦꯗ ꯑꯩꯈꯣꯏ ꯂꯩꯐꯝꯖꯦ ꯑꯩꯈꯣꯏ ꯑꯦ ꯑꯩꯈꯣꯏ ꯂꯝꯗꯝꯁꯦ ꯀꯩꯗꯧꯉꯩ ꯃꯤꯒꯨꯝꯅ ꯂꯨ ꯅꯥꯟꯅ ꯂꯩꯒꯦꯔꯥ ꯈꯪꯗ꯭ꯔꯦꯗ ꯂꯥꯏꯔꯤꯛ ꯍꯩꯔꯒꯗꯤ ꯌꯥꯝ ꯂꯨ ꯅꯥꯜꯂꯦ ꯍꯥꯏꯌꯦ ꯑꯆꯥꯄꯣꯠ ꯆꯥꯕꯒꯤ ꯑꯆꯥꯄꯣꯠ ꯆꯥꯕꯒꯤ ꯃꯀꯨ ꯐꯥꯎꯕ
ꯃꯀꯨ ꯐꯥꯎꯕ ꯍꯣꯏꯅꯦ ꯑꯗꯨ ꯁꯣꯔꯣꯛꯇ ꯊꯥꯗꯗꯦ ꯁꯣꯔꯣꯛꯇ ꯑꯗꯨꯝ ꯂꯪꯊꯣꯛꯑꯝꯕꯗꯣ
ꯍꯥꯏꯗꯤ ꯗꯨꯀꯥꯟꯗ ꯄꯣꯠ ꯂꯩꯔ ꯍꯩ ꯃꯍꯤ ꯊꯛꯄꯗꯣ ꯂꯝꯕꯤꯗ ꯑꯃꯛ ꯍꯨꯜꯂꯦ
ꯑ ꯑ ꯑꯁ ꯑꯗꯨ ꯑꯩ ꯌꯥꯝꯅ ꯐꯝ ꯆꯥꯝꯖꯗꯕ ꯊꯕꯛꯅꯤ ꯑꯩꯗꯤ ꯑꯩꯈꯣꯏꯒꯤ ꯀꯩꯅꯣꯒꯤ ꯀꯣꯂꯦꯖꯇ ꯆꯠꯂꯁꯨ ꯀꯣꯂꯦꯖꯀꯤ ꯕꯦꯛꯀꯤ ꯕꯣꯠꯇꯜ ꯍꯥꯞꯐꯝꯗꯣ
ꯃꯥꯅꯤ ꯃꯥꯅꯤ
ꯖꯥꯂꯤꯗꯥꯢ ꯌꯥꯎꯕꯗꯣ ꯑꯗꯨ ꯑꯩꯒꯤ ꯑꯣꯏꯅꯗꯤ ꯐꯠꯇꯕ ꯍꯥꯞꯐꯝ ꯑꯣꯏ ꯂꯩꯔꯦ ꯑꯩꯗꯤ ꯍꯥꯏꯕꯗꯤ ꯌꯨꯝ ꯌꯧꯔꯒ ꯅꯠꯇ꯭ꯔꯒ ꯌꯨꯝ ꯌꯧꯗ꯭ꯔꯃꯛꯁꯨ ꯀꯣ
ꯃꯥꯅꯦ ꯃꯥꯅꯦ
ꯃꯥ ꯑꯩꯒꯤ ꯌꯣ ꯋꯥꯈꯜꯂꯣꯟꯗ ꯐꯠꯇꯕ ꯍꯨꯟꯗꯣꯛꯐꯝ ꯗꯨꯃꯛꯇ ꯍꯨꯟꯗꯣꯛꯇ꯭ꯔꯒꯁꯨ ꯀꯣ
ꯃꯥꯅꯦ
ꯐꯠꯇꯕ ꯍꯨꯟꯗꯣꯛꯐꯝ ꯃꯅꯥꯛꯇ ꯍꯨꯟꯗꯣꯛꯄꯤꯌꯨ ꯍꯥꯏꯕ ꯑꯃ ꯋꯥꯈꯜ ꯑꯃ ꯂꯩꯌꯦꯕ ꯑꯩꯅ ꯀꯣ ꯍꯥꯏꯗꯤ ꯑꯗꯨꯅ ꯐꯩꯗꯅꯀꯣ ꯑꯗꯨꯅ ꯁꯦꯡꯖꯟꯕꯗꯁꯨ ꯖꯨ ꯅꯨꯡꯉꯥꯏꯔꯦ ꯑꯗꯒꯤꯗꯤ ꯑꯥ ꯑꯩꯈꯣꯏꯒꯤ ꯇ꯭ꯔꯦꯟꯗ ꯆꯠꯂꯁꯨ ꯑꯩꯅ ꯍꯥꯏꯕꯗꯗꯤ ꯇ꯭ꯔꯦꯟꯗ ꯑꯆꯥꯄꯣꯠ ꯆꯥꯔꯦ ꯇ꯭ꯔꯦꯟꯗ ꯑꯆꯥꯄꯣꯠ ꯆꯥꯔꯒ ꯂꯝꯕꯤꯗ ꯊꯣꯡꯅꯥꯎꯗꯒꯤ ꯈꯨꯠꯀ ꯊꯤꯟꯗꯣꯛꯑꯒ ꯂꯪꯊꯣꯛꯈꯤꯗꯧ ꯄꯣꯠꯇꯣ ꯅꯪꯒꯤ ꯇ꯭ꯔꯦꯟꯒꯤ ꯃꯅꯨꯡꯗꯨꯒ ꯁꯤꯠꯀꯤ ꯃꯈꯥꯗꯨꯒ ꯊꯥꯗꯧ ꯍꯥꯏꯕꯅꯦꯕ ꯑꯩꯒꯤꯗꯤ ꯑꯗꯨꯏꯗꯤ ꯁꯦꯡꯕ ꯂꯥꯛꯄ ꯃꯤꯅ ꯁꯦꯡꯉꯒ ꯑꯗꯨꯝ ꯍꯥꯞꯆꯜꯂꯒ ꯄꯨꯔ ꯆꯠꯈꯤꯗꯅ ꯂꯝꯕꯤꯗ ꯊꯥꯗꯔꯝꯕꯗꯨꯗꯤ ꯇ꯭ꯔꯦꯟꯒꯤ ꯇꯥꯂꯤꯗꯨꯒ ꯀꯅꯥꯅ ꯆꯠꯂ ꯁꯦꯡꯉꯨꯗꯧꯔꯤ ꯆꯨꯝꯗ꯭ꯔꯥ ꯑꯩ ꯍꯥꯢꯖꯦ ꯑꯗꯩꯗꯤ ꯀꯥꯔꯗꯇ ꯑꯗꯨꯝ ꯇꯣꯡꯉꯒ ꯄꯦꯁꯦꯟꯖꯔ ꯒꯥꯔꯤꯗ ꯊꯣꯡꯉꯒ ꯆꯠꯂꯒꯁꯨ ꯑꯆꯥꯄꯣꯠ ꯆꯥꯔꯦ ꯈꯣꯠꯂꯦ ꯒꯥꯔꯤꯗꯣ ꯃꯣꯠꯁꯅꯣꯕ ꯀꯩꯁꯨ ꯀꯥꯏꯗꯦꯕ ꯒꯥꯔꯤꯒꯤ ꯃꯅꯨꯡꯗꯨꯒ ꯊꯥꯗꯒꯗꯧꯅꯦꯕ ꯅꯠꯇ꯭ꯔꯣ ꯑꯗꯨꯅ ꯑꯗꯨ ꯒꯥꯔꯤꯒꯤ ꯃꯅꯨꯡꯗ ꯂꯣꯏ ꯊꯥꯗꯔꯣ ꯃꯅꯤꯡꯗ ꯁꯤꯠꯀꯤ ꯃꯅꯤꯡꯗ ꯑꯃ ꯈꯥꯎꯒꯨꯝꯕ ꯑꯃ ꯌꯥꯎꯔꯤꯗꯣ ꯇꯁꯦꯡꯅꯃꯛꯀꯤꯗꯤꯗꯣ ꯑꯄ ꯑꯗꯨꯒꯨꯝꯕ ꯍꯥꯞꯄꯝꯅꯦꯕ ꯑꯗꯣ ꯃꯤ ꯀꯅꯥꯝ ꯈꯪꯗꯦ ꯀꯅꯥꯝ ꯁꯤꯖꯟꯅꯕꯤꯗꯦ
ꯎꯝ
ꯀ꯭ꯌꯤꯝ ꯀꯅꯥꯝ ꯀꯩꯝ ꯍꯥꯞꯇꯝꯅꯦ ꯌꯦꯡꯉꯣ ꯈꯣꯢ ꯒꯥꯔꯤꯒꯤ ꯒꯥꯔꯤ ꯈꯨꯗꯤꯡꯃꯛꯀꯤ ꯃꯅꯤꯡꯒꯤ ꯁꯤꯠꯇ ꯑꯈꯣꯢꯒꯤ ꯄꯣꯠ ꯆꯩꯩ ꯍꯥꯐꯝꯒꯤ ꯇꯥꯏꯞꯇ ꯑꯝ ꯌꯥꯎꯕꯅꯦꯕ ꯃꯗꯨ ꯁꯦꯡꯅꯃꯛꯀꯤꯗꯤ ꯑꯗꯨ ꯄꯣꯠ ꯍꯥꯞꯅꯕ ꯅꯠꯇꯦꯕ ꯄꯣꯠ ꯍꯥꯞꯅꯕꯗꯤ ꯅꯪ ꯃꯅꯤꯡꯗꯤ ꯗꯤꯀꯤ ꯌꯥꯎꯔꯤ ꯅꯠꯇ꯭ꯔꯥ ꯑꯗꯨ ꯍꯥꯞꯇꯣꯢꯅꯦꯕ ꯑꯗꯨꯒꯤ ꯄꯣꯠꯇꯨꯗꯤ ꯑꯩꯈꯣꯢꯅ ꯆꯥꯔ ꯊꯛꯎꯕ ꯑꯆꯥꯄꯣꯠ ꯀꯣꯕꯔ ꯈꯪꯗꯦ ꯑꯃ ꯈꯪꯗꯦ ꯕꯣꯇꯜ ꯈꯪꯗꯦ ꯍꯥꯞꯅꯕ ꯄꯣꯠꯅꯦꯕ ꯑꯗꯨꯒꯤ ꯄꯣꯠꯇꯣ ꯀꯅꯥꯝ ꯀꯦꯝ ꯁꯤꯖꯤꯟꯅꯕꯤꯗꯦ ꯂꯝꯕꯤꯗ ꯑ ꯒꯤ ꯑ ꯊꯣꯡꯅꯥꯎꯗꯒꯤ ꯑꯗꯨꯝ ꯂꯪꯊꯣꯛꯑꯦ ꯎꯝ ꯂꯪꯊꯣꯛꯑꯦ ꯑ ꯊꯣꯡꯅꯥꯎꯗꯩ ꯂꯪꯊꯣꯛꯄꯤꯒꯤ ꯍꯦꯕꯤꯠꯆꯦ
ꯀꯥꯔꯗ ꯆꯛꯄꯩ ꯁꯤꯡꯉ ꯍꯤꯡꯂꯤꯅꯦ
ꯃꯍꯦꯜꯂꯦ ꯒꯥꯔꯤ ꯑꯇꯥꯡꯕ ꯇꯣꯡꯕ ꯃꯤꯅ ꯍꯦꯜꯂꯦ
ꯒꯥꯔꯤ ꯑꯇꯥꯡꯕ ꯇꯣꯡꯕꯁꯤꯡꯗꯣ
ꯎꯝ ꯑꯗꯨꯗꯨꯝꯕꯗꯣ ꯀꯔꯤ ꯂꯪꯊꯣꯛꯑꯒꯗꯤ ꯗꯨꯃꯥꯢꯅ ꯗꯨꯝ ꯃꯣꯠꯄꯗꯤ ꯍꯦꯟ ꯇꯥꯝꯅꯤ ꯁꯦ ꯁꯦꯡꯖꯟꯕꯒ ꯁꯦꯡꯕꯗꯨꯖꯨ ꯐꯖꯅ ꯁꯦꯡꯕꯤꯗꯦꯅꯦ ꯁꯦꯡꯕ ꯇꯣꯂꯣꯞ ꯆꯥꯔꯤꯕ ꯃꯤꯁꯤꯡꯖꯤꯅꯀꯣ
ꯁꯦꯡꯗꯦꯗ
ꯑꯣ ꯃꯧꯢ ꯃꯤ ꯊꯑꯣꯢꯅ ꯁꯦꯡꯅꯕꯩꯗꯃꯛꯇ ꯇꯣꯂꯣꯞ ꯆꯥꯕ ꯃꯤ ꯂꯩꯔꯤꯖꯤꯗꯤ ꯂꯩ ꯗꯨꯅꯦꯕ ꯑꯗꯣ ꯁꯦꯡꯕꯤꯗꯦꯕ ꯁꯦꯡꯕꯤꯗ꯭ꯔꯃꯤꯅ ꯀꯩꯗꯧꯔꯨꯅꯤ ꯑꯗꯨꯝ ꯃꯣꯠꯂꯦ ꯃꯣꯠꯂꯕꯅꯤꯅ ꯗꯨꯝ
ꯃꯥꯅꯦ ꯃꯥꯅꯦ
ꯃꯣꯠꯈꯤꯅꯤ ꯌꯥꯔꯣꯢ ꯑꯩꯈꯣꯢꯗꯤꯀꯣ ꯃꯤꯅ ꯆꯧ ꯃꯤꯅ ꯆꯥꯎꯈꯠꯂꯒꯅꯤ ꯂꯝ ꯆꯥꯎꯈꯠꯇꯨꯢꯖꯤ ꯃꯤꯒꯤ ꯅ ꯆꯥꯎꯈꯠꯇ꯭ꯔꯒꯗꯤ ꯂꯝꯖꯦ ꯀꯃꯥꯢ ꯆꯥꯎꯈꯠꯀꯅꯤ ꯑꯩꯁꯤ ꯊꯦꯡꯒꯦꯕ ꯑꯩꯁꯨ ꯇꯧꯋꯦ ꯑꯩꯈꯣꯢꯒꯤ ꯑꯩꯒꯤ ꯌꯨꯝꯒꯤ ꯊꯣꯡꯒꯥꯟꯗ ꯑꯩꯅ ꯀꯩꯅꯣꯗꯣ ꯕꯣꯔꯥꯗꯣ ꯕꯣꯔꯥꯗꯣ ꯁꯦꯒꯥꯏꯔꯒ ꯑꯈꯣꯢꯒꯤ ꯋꯥ ꯑꯅꯤ ꯑꯍꯨꯝ ꯌꯨꯡꯉꯒ ꯀꯣ ꯑꯁ ꯑꯩꯅ ꯁꯦꯝꯃꯦꯕꯀꯣ ꯐꯠꯇꯕ ꯑꯩꯒꯤ ꯊꯣꯡꯒꯥꯟꯗ ꯂꯥꯛꯄ ꯃꯤꯖꯦ ꯑꯗꯨꯝ ꯊꯥꯗꯅꯕꯅ ꯑꯗꯨꯒ ꯆꯦꯗ ꯑꯩꯅ ꯏꯔꯒꯕꯧ ꯊꯝ